ꯑꯣ
ꯍꯂꯣ ꯍꯂꯣ
ꯇꯥꯕꯔꯣ
ꯇꯥꯔꯦ ꯇꯥꯔꯦ
ꯀꯩꯗꯧꯏꯅꯣ
ꯀꯝ ꯇꯧꯗꯌꯦ ꯇꯧꯊꯣꯛꯇꯅ ꯐꯣꯟ ꯇꯧꯔꯛꯏꯁꯦ ꯀꯩ ꯂꯩꯒꯦ
ꯇꯧꯔꯛꯏꯅꯤ ꯀꯩꯅꯣ
ꯀꯣꯏꯔꯦꯅꯦ ꯅꯪꯩꯐꯣꯟꯒ ꯄꯥꯒꯇꯧꯕ
ꯀꯩꯗꯧꯔꯤꯅꯣ
ꯀꯝꯗꯧꯗꯦꯅ ꯃꯤꯔꯦꯝ ꯑꯣꯏ ꯂꯩꯔꯦ ꯁꯤꯗꯧꯔꯦ ꯃꯤꯔꯦꯝ ꯑꯣꯏꯕ ꯋꯥꯠꯁꯤꯜꯂꯛꯑꯦ
ꯆꯥꯛꯀꯥ ꯊꯣꯡꯗ꯭ꯔꯕꯣ
ꯎ ꯆꯥꯛ ꯊꯣꯡꯒꯥꯔꯦ ꯂꯣꯏꯗꯧꯔꯦ ꯆꯥꯛꯁꯨ ꯊꯣꯡꯕ ꯇꯟꯗꯅ ꯊꯣꯡꯗ꯭ꯔꯦ ꯃꯤꯔꯦꯕꯅꯤ ꯑꯣꯏꯔꯤꯁꯦ
ꯎꯝ
ꯀꯣꯂꯦꯖ ꯐꯪꯉꯤ ꯆꯠꯇꯦ ꯗꯨꯒ ꯑꯥ ꯑꯌꯨꯛ ꯍꯧꯒꯠꯂꯛꯄꯗꯒꯤꯅ ꯅꯨꯡꯗꯥꯡꯐꯥꯎꯁꯦ ꯇꯨꯝꯃꯦ ꯐꯣꯟ ꯃꯦꯠꯂꯦ ꯐꯣꯟ ꯌꯦꯡꯉꯦ ꯐꯣꯟ ꯌꯦꯡꯅꯤꯡꯉꯥꯏꯒ ꯂꯩꯁꯤꯜꯂꯛꯇ꯭ꯔꯦ ꯌꯦꯡꯃꯟꯗꯅ ꯑꯃꯨꯛ ꯇꯨꯝꯃꯅꯤ
ꯑꯃꯨꯛ ꯇꯨꯝꯅꯤ ꯐꯤꯗꯤ ꯁꯥꯗ꯭ꯔꯕꯣ
ꯐꯤ ꯁꯥꯏ ꯐꯤ ꯁꯥꯕꯗꯨꯁꯨ ꯃꯔꯛ ꯃꯔꯛꯇ ꯉꯥꯏꯍꯥꯛ ꯉꯥꯏꯍꯥꯛ ꯁꯥꯏ ꯂꯪ ꯂꯩꯇꯕꯥꯒꯤ
ꯂꯪ ꯂꯩꯇꯕꯒꯤ
ꯍꯣꯏ
ꯕꯖꯥꯔꯒ ꯆꯠꯇ꯭ꯔꯕ ꯂꯩꯗ꯭ꯔꯕꯣ ꯀꯩꯅꯣ
ꯕꯖꯥꯔ ꯆꯠꯇ꯭ꯔꯦ ꯕꯖꯥꯔ ꯆꯠꯂꯗꯤ ꯂꯩꯒꯦꯇꯧꯕꯅꯦ ꯆꯠꯄ ꯐꯔꯛꯇꯥ ꯂꯩꯔꯦ
ꯎꯝ
ꯐꯤ ꯑꯃꯇ ꯉꯥꯏꯔꯦꯗꯥ ꯁꯤ ꯐꯤꯁꯦ ꯂꯣꯏꯒꯔꯒ ꯑꯃꯃꯨꯛ ꯍꯧꯔꯗꯣꯅꯤ
ꯐꯅꯦꯛ
ꯁꯨꯠ ꯁꯥꯕ ꯁꯨꯠ
ꯑꯥ
ꯐꯅꯦꯛ ꯀꯥ ꯐꯤꯒꯥ ꯎ ꯐꯖꯖꯥꯠꯅꯤ ꯃꯧ ꯑꯅꯧꯕꯤꯒ ꯃꯥꯟꯕꯅꯤ
ꯀꯩ ꯃꯆꯨ ꯁꯥꯏꯅꯣ
ꯀ꯭ꯔꯤꯝꯗ ꯂꯥꯏ ꯊꯥꯝꯃꯩ ꯂꯥꯏ ꯈꯣꯏꯔꯝꯕꯗ ꯁꯦꯠꯅꯤꯡꯉꯥꯏ
ꯀ꯭ꯔꯤꯝ
ꯎꯝ ꯀ꯭ꯔꯤꯝꯗꯅꯦ ꯑꯣꯔꯦꯟꯖꯅ ꯈꯣꯠꯂ
ꯑꯥ
ꯗꯋꯥ ꯁꯥꯏꯌꯦ ꯐꯖꯩꯌꯦ
ꯐꯖꯔꯝꯅꯤ ꯐꯖꯔꯔꯕꯅꯤ ꯃꯧ ꯑꯅꯧꯕꯤ ꯃꯆꯨ
ꯑꯪ ꯍꯣꯏ ꯐꯖꯩꯌꯦ ꯈꯜꯂꯦ ꯑꯉꯥꯡꯕ ꯁꯥꯗꯣꯏꯅꯦ ꯄꯥꯝꯗ꯭ꯔꯣ
ꯑꯉꯥꯡꯕ ꯑꯉꯥꯡꯕ ꯍꯥꯏꯗꯤ ꯃꯄꯥꯟ ꯑꯉꯥꯡꯕꯅ ꯍꯛꯇꯣꯏꯣꯔꯥ ꯑꯉꯥꯡꯕ ꯑꯣꯏꯅꯁꯥꯗꯔꯥ
ꯑꯉꯥꯡꯕ ꯑꯉꯥꯡꯕꯗ ꯈꯪꯗꯦ ꯑꯄꯥꯝ ꯑꯄꯥꯝ ꯑꯃꯁꯨ
ꯑꯉꯥꯡꯕꯗ ꯀꯩꯅ ꯍꯛꯇꯣꯏꯕ
ꯑ ꯍꯜꯂꯣ ꯍꯜꯂꯣ ꯍꯜꯂꯣ
ꯍꯜꯂꯣ
ꯅꯠꯇꯦ ꯅꯠꯇꯦ ꯀꯩꯅꯣꯗ ꯑꯉꯥꯡꯕꯗꯅꯦ
ꯑꯥ
ꯑꯉꯥꯡꯕꯅ ꯍꯛꯄ ꯅꯠꯇ꯭ꯔꯒꯅ ꯀꯩꯅꯣꯅ ꯕꯦꯄꯤꯡꯀꯨꯝꯕ ꯑꯗꯩꯗꯤ ꯀ꯭ꯔꯤꯝ ꯃꯆꯨꯒꯨꯝꯕ ꯑꯄꯥꯝ ꯑꯄꯥꯝꯕ ꯍꯛꯀꯅꯤ
ꯑ
ꯄꯥꯝꯗ꯭ꯔꯣ ꯅꯪ
ꯄꯥꯝꯃꯦ ꯄꯥꯝꯕꯗꯤ
ꯌꯦꯡꯉꯣ ꯁꯥꯔ ꯀꯥꯟ ꯍꯥꯏꯔꯛꯀꯦ
ꯍꯣꯏ ꯍꯥꯏꯔꯛꯑꯣ
ꯑꯃꯨꯕꯅ ꯍꯥꯛꯄꯁꯨ ꯐꯖꯕꯅꯤ
ꯑꯉꯥꯡꯕꯗ ꯑꯃꯨꯕꯅ ꯍꯛꯄꯗꯣ
ꯎꯝ
ꯂꯩꯌꯦ ꯑꯗꯨꯗꯤ ꯑꯈꯣꯏꯒꯤ ꯀꯩꯅꯣꯅꯔꯥ ꯀꯩꯅꯣꯝ ꯐꯦꯟꯕꯅꯦ
ꯂꯩꯌꯦ ꯂꯩꯔꯗꯤ ꯌꯥꯔꯦ ꯑꯗꯨꯗꯤ
ꯂꯩꯌꯦ ꯑꯉꯥꯡꯕꯗ ꯑꯃꯨꯕꯅ ꯍꯛꯄꯗꯣ
ꯎꯝ ꯑꯣꯔꯦꯟꯖꯇꯨ ꯁꯥꯗꯣꯏꯅꯦ ꯑꯃ ꯍꯥꯅꯧ ꯑꯃꯨꯟ ꯃꯆꯨꯗ ꯈꯪꯕ꯭ꯔꯥ
ꯑꯥ ꯈꯪꯉꯦ ꯈꯪꯉꯦ ꯑꯗꯨꯗ ꯑꯉꯧꯕꯅ ꯍꯛꯄꯁꯨ ꯐꯖꯕꯅꯦ
ꯎꯝ ꯑꯗꯨꯗꯣ ꯁꯥꯗꯣꯏꯅꯤ ꯑꯗꯨꯗꯤ ꯄꯣꯂꯤꯏꯇꯔꯗ
ꯄꯣꯂꯤꯁꯇꯔꯗ
ꯎꯝ ꯑꯉꯥꯡꯕ ꯁꯥꯕ ꯂꯣꯏꯔꯀꯥꯟꯗ ꯑꯗꯨꯃꯨꯛ ꯁꯥꯅꯤ
ꯔꯥꯅꯤ ꯔꯥꯅꯤꯗꯤ ꯁꯥꯗ꯭ꯔꯕꯣ
ꯔꯥꯅꯤꯔꯣ ꯔꯥꯅꯤ ꯁꯥꯅꯤ ꯉꯥꯛꯇꯪ ꯂꯩꯔꯒ ꯉꯥꯛꯇꯪ ꯂꯩꯔꯒ ꯌꯦ ꯈꯔ ꯂꯩꯔꯒ ꯑꯖꯤꯛꯀꯤꯗꯣ ꯔꯥꯅꯤꯗꯤ ꯑꯉꯧꯕ ꯁꯥꯅꯤꯍꯦ ꯑꯉꯧꯕꯗ ꯃꯆꯨ ꯃꯆꯨ ꯐꯦꯟ ꯐꯩꯑꯕ ꯑꯄꯥꯝꯕ ꯃꯆꯨ
ꯑꯉꯧꯕꯗ ꯑꯣꯏꯅ ꯑꯗꯨꯝ ꯐꯦꯟꯅꯕ꯭ꯔꯣ ꯔꯥꯅꯤꯁꯦ ꯃꯆꯨ ꯁꯥꯟꯅꯗꯕ꯭ꯔꯕ
ꯃꯆꯨ ꯁꯥꯟꯅꯩꯌꯦ ꯑꯗꯣ ꯑꯉꯧꯕꯁꯤꯗꯤ ꯑꯈꯣꯏꯅ ꯑꯄꯥꯝꯕ ꯃꯆꯨ ꯑꯗꯨꯝ ꯐꯦꯟꯖꯟ ꯌꯥꯏꯌꯦꯕ
ꯑꯥ
ꯆꯤꯆꯦꯅꯔ ꯀꯩꯅꯣ ꯁꯥꯈꯤꯕ ꯀꯔꯤ ꯄ꯭ꯔꯄꯜꯂ ꯀꯩꯅꯣꯝ ꯁꯥꯈꯤꯗꯥꯏꯅꯦ ꯃꯥꯅ
ꯍꯣꯏ ꯑꯗꯨꯅꯦ ꯑꯗꯨꯗꯤ ꯑꯉꯧꯕꯗꯗꯤ ꯑꯗꯨꯝ ꯑꯣꯔꯦꯟꯁ ꯐꯦꯟꯖꯤꯜꯂꯁꯨ ꯑꯗꯩꯗꯤ ꯑꯁ ꯁꯪꯕ ꯐꯦꯟꯖꯜꯂꯁꯨ ꯎꯔꯦꯡ ꯃꯆꯨꯗꯣ ꯑꯗꯨ ꯐꯦꯟꯖꯜꯂꯁꯨ ꯑꯗꯨꯝ ꯇꯥꯏꯌꯦꯕ
ꯎꯝ
ꯑꯗꯨꯅ ꯑꯗꯨꯅ ꯐꯠꯇ꯭ꯔꯥ
ꯍꯣꯏ ꯐꯖꯩꯌꯦ ꯑꯗꯨꯗꯣ ꯑꯁ ꯑꯗꯨꯗꯣ ꯁꯥꯈꯩ ꯁꯥꯔ ꯌꯣꯟꯊꯣꯛꯄꯒ ꯄꯥꯝꯃꯨꯗ꯭ꯔꯣ
ꯎꯝ
ꯋꯥꯅ ꯁꯥꯔꯒ ꯑꯗꯣ ꯄꯩꯁꯥꯗꯤ ꯃꯌꯥꯝ ꯃꯌꯥꯝ ꯐꯪꯉꯦ ꯍꯥꯏꯝ
ꯐꯪꯉꯤꯍꯦ ꯑꯁꯥꯃꯟ ꯇ꯭ꯔꯥꯝꯉꯥ ꯗꯩ ꯍꯧꯋꯦ ꯐꯨꯛ ꯋꯥꯥꯛꯇ
ꯐꯨꯜ ꯋꯥꯛ ꯍꯥꯏꯁꯤꯅ ꯃꯌꯥꯏꯗꯩ ꯀꯩ ꯂꯣꯏ ꯍꯛꯇꯣꯏꯔꯕ
ꯑꯍꯣꯏ
ꯎꯝ ꯕꯣꯗꯔ
ꯕꯣꯔꯗꯔ ꯕꯣꯔꯗꯔ ꯇꯧꯔꯒꯅꯦ ꯕꯣꯔꯗꯔ ꯈꯔ ꯄꯥꯛ ꯈ꯭ꯔ ꯑꯗꯨꯝ ꯇꯧꯋꯦ ꯑꯗꯨꯃꯥꯏꯅ ꯇꯔꯥꯍꯨꯝꯗꯣꯏ ꯇꯔꯥꯃꯔꯤ ꯁꯨꯃꯥꯏꯅ
ꯎꯝ ꯕꯣꯗꯔ ꯌꯥꯎꯗꯕꯤꯁꯨ ꯂꯩ ꯃꯥꯜꯂꯦ
ꯑꯗꯨꯗꯤ ꯍꯣꯡꯉꯦꯍꯦ ꯑꯗꯨꯗꯤ ꯁꯥꯕꯁꯨ ꯌꯥꯝ ꯊꯨꯕꯅꯤ
ꯎꯝ ꯐꯅꯦꯛꯀ ꯑꯗꯨꯝ ꯃꯥꯟꯅꯔꯅꯤ
ꯎꯝ ꯑꯗꯨ ꯑꯗꯨꯅ ꯐꯔꯔꯤ
ꯔꯥꯅꯤ ꯔꯥꯅꯤ ꯃꯅꯥꯎ ꯍꯥꯏꯕ꯭ꯔꯥ ꯑꯗꯨꯗꯤ ꯕꯣꯗꯔ ꯄꯥꯔ ꯍꯥꯞꯅꯗꯕ꯭ꯔꯣ
ꯑ ꯍꯥ ꯄꯦ
ꯑꯝ
ꯃꯅꯥꯎꯗꯤꯛ ꯕꯣꯇꯜ ꯆꯥꯎꯕ ꯐꯖꯗꯦꯗ ꯐꯤꯗ ꯄꯤꯛꯄꯅꯤꯅꯅꯦ
ꯑꯥ
ꯀꯩꯅꯣ ꯇꯧꯋꯦꯕ ꯕꯣꯔꯗꯔꯅ ꯉꯝꯕꯗꯣ ꯐꯖꯗꯦ ꯄꯤꯛꯇꯛꯅ ꯇꯧꯕꯗꯗꯤ ꯐꯖ
ꯎꯝ
ꯑꯗꯨꯒ ꯁꯣꯛꯑ ꯈꯛꯇꯕꯤ ꯈꯛꯇꯪ ꯈꯛꯇꯕꯤ ꯕꯣꯗꯔ ꯂꯩ ꯆꯥꯏꯗꯕꯤꯗꯣ
ꯑ
ꯍꯛꯇꯪ ꯍꯥꯛꯄꯗꯣ ꯆꯝꯅ ꯑꯗꯨꯁꯨ ꯈꯔ ꯆꯥꯎꯥꯋꯦ
ꯎꯝ ꯔꯥꯅꯤ ꯃꯅꯥꯎꯗꯣ ꯍꯣꯡꯕꯁꯦ ꯍꯣꯡꯕꯁꯦ ꯀꯌꯥꯃꯨꯛꯀ ꯄꯤꯒꯦ ꯄꯩꯁꯥ
ꯑꯅꯤꯒ ꯆꯥꯎ
ꯂꯤꯁꯤꯡ ꯑꯅꯤ
ꯍꯣꯡꯉꯕꯅꯦꯍ ꯇꯣ
ꯑꯥ
ꯍꯜꯂꯣ
ꯍꯜꯂꯣ
ꯇꯥꯔꯔꯤꯕ
ꯇꯥꯏꯌꯦ ꯇꯥꯏꯌꯦ
ꯅꯪ ꯇꯨꯃꯤꯟꯅ ꯂꯩꯈꯤꯕꯗꯨꯗ ꯀꯩꯗꯧꯈ꯭ꯔꯕꯅꯣ ꯈꯜꯂꯦ
ꯅꯪ ꯅꯪꯅꯒꯩ ꯂꯩꯈ꯭ꯔꯒ
ꯇꯥꯅꯖꯕꯔ ꯃꯅꯤ ꯇ
ꯑꯥ
ꯁꯥꯕ ꯇꯝꯁꯤꯜꯂꯣ ꯌꯥꯝ ꯀꯥꯟꯅꯕꯅꯦ ꯔꯥꯅꯤ ꯁꯥꯕ
ꯁꯥꯕꯗꯣ ꯑꯩꯈꯣꯏ ꯃꯥꯅꯗꯤ ꯇꯝꯃꯣ ꯍꯥꯏꯕꯅꯦ ꯑꯗꯣ ꯑꯩꯗꯤ ꯌꯥꯝ ꯁꯥꯎꯅꯤꯡꯗꯧ ꯃꯥꯜꯂꯤ ꯗꯨꯁꯥꯅꯤ
ꯍꯩꯔꯀꯥꯟꯗꯅꯦ ꯄꯩꯁꯥꯒꯤ ꯈꯜꯂ ꯀꯥꯟꯗꯗꯤ ꯂꯧꯕꯛꯇꯗ ꯑꯗꯨꯝ ꯁꯥꯅꯤꯡꯕꯅꯤ
ꯑꯁ ꯑꯩ
ꯑꯃꯨꯛ ꯐꯪꯕꯗ ꯑꯆꯣꯆꯣꯞ ꯐꯪꯕꯅꯤꯅ ꯄꯩꯁꯥ ꯐꯅꯥꯕꯁꯨꯗꯤꯤ ꯃꯆꯤꯠ ꯃꯆꯤꯠꯂꯤꯦ ꯀꯩꯅꯣ ꯈꯪꯗꯦ ꯂꯣꯏꯊꯣꯛꯈꯤꯕ ꯍꯥꯏꯔꯗꯤ ꯐꯅꯦꯛ ꯀ ꯌꯣꯟꯄꯒ ꯑꯗꯨꯝ ꯂ ꯍꯥꯏꯔ ꯑꯃꯗꯨꯗꯤ ꯀꯂꯞ ꯐꯪꯕꯅꯤ ꯊꯥ ꯑꯃ ꯆꯪꯒꯦꯔꯥ ꯑꯅꯤ ꯆꯪꯒꯦꯔꯥ
ꯎꯝ
ꯁꯦ
ꯑꯗꯣ ꯑꯩꯅ ꯇꯜꯂꯤꯁꯤꯅ ꯂꯪꯒꯨꯝꯕ ꯇꯠꯀꯟꯗꯕ꯭ꯔꯣ ꯄꯤꯛꯄꯅꯤꯅ ꯇꯠꯂꯝꯗꯧ ꯃꯥꯟꯕ
ꯇꯠꯇ ꯃꯅꯤꯅꯦ ꯇꯠꯇ ꯃꯅꯤ
ꯂꯪ ꯂꯪꯗꯣ ꯂꯤꯡꯕ꯭ꯔꯕ
ꯎꯝ ꯑꯃꯤꯇꯥ ꯌꯥꯝ ꯇꯛꯀꯟꯕꯒ ꯃꯥꯟꯕꯅꯤ ꯑꯍꯥꯟꯕ ꯍꯧꯔꯛꯄꯗꯕꯨꯗꯤ ꯈꯔ ꯇꯠꯅꯤꯡꯕ ꯑꯗꯨꯒ ꯃꯔꯥꯛ ꯑꯃꯒ ꯐꯪꯖꯟꯈ꯭ꯔꯀꯥꯟꯗꯗꯤ ꯇꯠꯇꯔꯣꯏ
ꯎꯥ
ꯂꯩꯈ ꯅ ꯆꯔꯥꯅꯤ ꯆꯥꯅꯦ ꯌꯥꯥꯟꯁꯤ ꯐꯩꯗ
ꯎꯝ ꯋꯥꯡꯈꯩꯗꯩꯁꯨ ꯔꯥꯅꯤꯅꯤ ꯍꯦꯜꯂꯦ
ꯋꯥꯡꯈꯩꯗꯤ ꯋꯥꯡꯒꯩ ꯔꯥꯅꯤꯅ ꯇꯪꯈꯥꯏ ꯇꯪꯈꯥꯏ ꯍꯦꯜꯂꯛꯇꯣꯏꯅꯦ ꯄꯩꯁꯥ ꯔꯥꯅꯤꯗꯅꯦ ꯋꯥꯡꯒꯩꯗꯅꯦ ꯂꯤꯁꯤꯡ ꯃꯉꯥ ꯄꯤꯕꯁꯦ ꯑꯗꯨꯒꯤ ꯂꯩꯗꯣ ꯆ ꯆꯞ ꯃꯥꯟꯅꯕꯗꯅꯦ ꯔꯥꯅꯤꯗ ꯁꯥꯕꯗꯤ ꯂꯤꯁꯤꯡ ꯇꯔꯥ ꯌꯧꯗꯣꯏꯅꯦꯕ
ꯗꯕꯦꯃ
ꯑꯗꯨ ꯔꯥꯅꯤ ꯁꯥꯥꯄꯠꯇ꯭ꯔꯣ
ꯐꯩ
ꯏꯟꯗꯅꯦ
ꯂꯩꯁꯦ ꯑꯔꯨꯕꯖꯨ ꯂꯩꯕ꯭ꯔꯥ ꯑꯔꯨꯕ ꯑꯔꯥꯏꯕ ꯀꯥꯏꯅ
ꯎꯝ ꯂꯩ ꯈꯨꯠ ꯆꯪꯕ ꯈꯨꯠꯆꯪꯗꯕ ꯂꯩ ꯈꯨꯠꯆꯥꯡꯗꯕꯗ ꯍꯣꯡꯉꯦ ꯈꯨꯠꯆꯥꯡꯕꯗꯣꯝ ꯇꯥꯡꯉꯦ
ꯈꯨꯠ ꯆꯪꯉꯤ ꯆꯪꯗꯦ ꯁꯤꯗꯤ ꯑꯗꯨꯝ ꯈꯪꯕ꯭ꯔꯥ ꯌꯦꯡꯕꯗ
ꯈꯪꯗ꯭ꯔꯅꯤ ꯀꯩꯅꯣ ꯑꯗꯨ ꯃꯇꯝ ꯆꯜꯂꯣ ꯃꯇꯝ ꯁꯪꯉꯤꯀꯥꯟꯗ ꯁꯪꯕ ꯀꯥꯟꯗ
ꯇꯝꯒꯦꯅ ꯈꯟꯕꯅꯦ ꯑꯩꯁꯨ ꯍꯩꯖꯤꯜꯂꯗꯤ ꯀꯥꯟꯅꯩꯗꯅ
ꯍꯩꯖꯜꯂꯒ ꯈꯜ ꯂꯩꯔꯦ ꯁꯥꯔꯣ ꯇꯦꯛꯛꯄ ꯂꯣꯏꯔꯀꯥꯟꯗ
ꯎꯝ
ꯔ ꯈꯔ ꯁꯕ ꯇ ꯐꯔ ꯆꯠꯂꯣ ꯇꯝ ꯆꯠꯂꯣ ꯇꯝ ꯇꯝꯁꯤꯟꯕꯗ ꯀꯥꯟꯕꯅꯤ ꯀꯥꯟꯅꯕ ꯂꯩꯇꯦ ꯍꯥꯏꯕ ꯍꯥꯏꯔꯗꯤ ꯅꯨꯡꯥꯏ
ꯑꯗꯨꯝ ꯔꯥꯅꯤ ꯁꯥ ꯍꯥꯏꯔꯗꯤ ꯋꯥꯡꯈꯩꯁꯨ ꯑꯗꯨꯝ ꯁꯥ ꯍꯥꯏꯔꯦꯅꯦ
ꯍꯥꯏꯩꯔꯅꯤ
ꯆꯞ ꯃꯥꯟꯅꯔꯕꯅꯤꯅ
ꯎꯝ
ꯍꯒ
ꯑꯁ ꯑꯗꯨꯗꯤ ꯐꯝꯃꯤꯒꯦ ꯊꯨꯅ ꯆꯞ ꯃꯥꯟꯅꯩꯅ ꯂꯩ ꯂꯩꯗ ꯂꯩꯌꯦꯦ ꯊꯨꯅ ꯂꯣꯏꯅꯤꯡꯗꯅ ꯂꯩ ꯀꯩꯅꯣ ꯇꯧꯕ ꯁꯥꯔꯅꯤ
ꯎꯝ
ꯈꯨꯠ ꯆꯪꯗꯕ
ꯍꯅꯤ ꯑꯁ ꯑꯗꯨꯝ ꯈꯔ ꯑꯗꯨꯝ ꯌꯦꯡ ꯌꯥꯕ ꯍꯥꯏꯗꯤ ꯌꯥꯝ ꯑꯔꯨꯕꯁꯨ ꯅꯠꯇꯕ ꯑꯗꯨꯝ ꯁꯅ ꯐꯩ
ꯑꯗꯨꯒꯨꯝꯕ ꯁꯥꯈꯩ ꯑꯗꯣ ꯃꯃꯟꯗꯤ ꯀꯩꯁꯨ ꯌꯥꯝ ꯌꯥꯝꯗꯦ
ꯍꯩꯇ꯭ꯔꯤꯀꯥꯟꯗꯗꯤ ꯈꯔ ꯑꯗꯨ ꯃꯥꯅ ꯇꯝꯒꯗꯕꯅꯤ ꯑꯔꯥꯏꯕꯗꯩ ꯍꯥꯟꯅ
ꯍꯩꯇ꯭ꯔꯤꯀꯥꯟꯗꯗꯤ ꯑꯔꯨꯕꯗ ꯇꯝꯒꯗꯕꯅꯤ ꯕꯣꯔꯗꯔ ꯐꯨꯠꯕꯇꯩꯩ ꯇꯝꯒꯗꯕꯅꯤ ꯍꯥꯏꯗꯤ ꯎ ꯕꯣꯔꯗꯔ ꯃꯆꯥ ꯁꯥꯕꯗꯨ ꯃꯔꯛꯇ ꯂꯩ ꯁꯣꯏꯈꯤꯕꯗ ꯈꯪꯉꯦꯕ ꯐꯧꯕꯥꯛꯇꯗꯤꯅꯦ ꯈꯪꯕ꯭ꯔꯥ ꯍꯩꯇꯁꯨ ꯃꯔꯛꯇ ꯀꯩꯅꯣ ꯁꯣꯏꯈꯤꯕꯗꯣ ꯑꯗꯣ ꯈꯪꯗꯕꯅꯦ
ꯑꯍꯥ ꯕꯣꯔꯗꯔ ꯌꯥꯝꯕꯁꯦ ꯑꯁꯣꯏꯕ ꯈꯪꯗꯦꯌꯥ
ꯑꯥ
ꯃꯣꯏ ꯑꯁꯣꯏꯕꯁꯦ ꯍꯦꯛ ꯎꯕ꯭ꯔꯥ
ꯎꯗꯣꯏꯅꯤ ꯀꯩꯅꯣ ꯕꯣꯔꯗꯔ ꯃꯆꯥꯗꯗꯤ ꯎꯔꯛꯇꯣꯏꯅꯦ ꯑꯃꯗꯨꯅꯦ ꯐꯨꯜꯕꯥꯛ ꯑꯣꯏꯈꯤꯕꯒꯤ
ꯑꯃꯗꯤ ꯌꯥꯝꯃꯔꯣꯏ
ꯎꯝ ꯑꯃꯥꯁꯨꯗꯤ ꯆ ꯀꯣꯡꯅꯦ ꯁꯔꯠ ꯁꯣꯏꯕ ꯀꯩꯁꯨ ꯈꯉ ꯑꯣꯏꯕ
ꯑꯥ
ꯃꯅꯗꯤ ꯈꯪꯗ꯭ꯔꯕ
ꯑꯣ
ꯇꯣꯏꯅꯤꯗ
ꯁꯥꯅ ꯃꯔꯣ ꯁꯥꯕꯅꯦ ꯆꯥꯗ꯭ꯔꯤꯗ
ꯂꯣꯏꯔꯕꯣ ꯆꯥꯗꯧ ꯀꯌꯥꯝ ꯋꯥꯠꯂꯤꯒꯦ
ꯈꯪꯗꯦ ꯑꯩꯈꯣꯏ ꯏꯕꯥꯅ ꯍꯟꯖꯥꯡ ꯊꯣꯡꯍꯧꯕꯅꯤꯅ
ꯎꯝ ꯑꯍꯥꯎꯕ ꯊꯣꯡꯉꯝꯗꯧ ꯃꯥꯜꯂꯦ ꯅꯣꯏ ꯏꯄꯥꯅ ꯊꯣꯡꯡꯂꯗꯤ
ꯎꯝ ꯉꯥ ꯊꯣꯡꯍꯧꯋꯦ ꯉꯥꯍꯩ
ꯍ ꯍꯥꯎꯌꯥꯝ ꯁꯔꯦ ꯅ
ꯅꯣꯏꯗꯤ
ꯐꯪꯖꯗ꯭ꯔꯦ ꯑꯍꯥꯎꯕ ꯆꯥꯕ ꯀꯥꯡꯥꯛ ꯁꯣꯏ ꯏꯔꯣꯟꯕ ꯇꯧꯅꯩꯅꯦꯦꯕꯦꯝꯃ
ꯎꯝ ꯍꯣ ꯍꯣ ꯊꯝꯃꯒꯦ
ꯍꯣꯏ ꯍꯣꯏ ꯊꯝꯃꯣ ꯊꯝ
ꯇꯧꯖꯔꯣ ꯅꯪꯁꯨ ꯇꯧꯗꯧꯕ
ꯍꯔ ꯍ
ꯃꯁꯥꯝꯇꯟ